ꯍꯜꯂꯣ
ꯑꯥꯕ꯭ꯔꯣ
ꯑ ꯀꯩꯗꯧꯔ ꯕ꯭ꯔꯣ
ꯑꯣ ꯁꯨꯝ ꯀꯩꯅꯣ ꯇꯧꯔꯝꯕꯅꯤ ꯕꯤꯅꯤꯡꯒꯤ ꯁꯨꯝ ꯆꯥ ꯊꯛꯑꯝꯕꯅꯤ
ꯑꯣ ꯅꯣꯡ ꯇꯥꯗꯕ꯭ꯔꯣ ꯑꯗꯣꯝꯗ
ꯑꯁ ꯅꯨꯡꯁꯥ ꯁꯥꯔꯤꯗꯧꯕ꯭ꯔꯣ ꯈꯔ ꯈꯥꯏꯔꯛꯑꯣ ꯍꯥꯏꯕ꯭ꯔꯣ
ꯍꯥꯏꯔꯛꯑꯣ ꯑꯩꯈꯣꯏ ꯁꯣꯝꯗꯁꯨ ꯅꯣꯡꯃꯨꯛ ꯃꯪꯁꯤꯜꯂꯛꯑꯦ
ꯑꯩꯈꯣꯏ ꯁꯣꯝꯗ ꯅꯨꯡꯁꯥ ꯁꯥꯕꯅ ꯑꯩꯈꯣꯏꯗꯤ ꯀꯦꯟꯒꯨꯝꯕ ꯈꯥꯡꯉꯤ
ꯑꯣ ꯍꯥꯏꯗꯤ ꯅꯣꯡꯃꯨꯛꯁꯨ ꯑꯃꯨꯛ ꯍꯥꯡ ꯑꯃꯨꯛ ꯁꯨ ꯇꯧ ꯂꯩ
ꯀ ꯃꯊꯦꯜ ꯇꯧꯔꯒꯦꯕ꯭ꯔꯣꯕꯣ
ꯑ ꯉꯁꯤꯗꯤ ꯍꯋꯥꯏ ꯑꯣꯏꯅ ꯆꯥꯔꯦ
ꯍꯣꯏꯣꯏ
ꯇꯗꯦ
ꯉꯁꯤꯁꯦ ꯑꯩꯁꯨ ꯑꯣꯏꯅ ꯆꯥꯕꯗꯣ ꯐ ꯀꯩꯅꯣꯅ ꯉꯁꯤ ꯑꯩꯁꯨ ꯍꯋꯥꯏ ꯑꯣꯏꯕ ꯃꯥꯜꯂꯦ ꯉꯁꯤꯗꯣ
ꯑꯣ ꯑꯣ
ꯒ꯭ꯂꯣꯔꯤ ꯋꯥꯔꯀꯔꯒꯨꯝꯕ ꯌꯦꯡꯗ꯭ꯔꯣ ꯑꯣ ꯑꯣ ꯉꯔꯥꯡ ꯉꯔꯥꯡ ꯌꯦꯡꯕ꯭ꯔꯣ ꯉꯔꯥꯡ ꯅꯨꯡꯗꯥꯡꯒꯤ ꯇꯤꯟ
ꯑ ꯉꯥꯡ ꯅꯨꯃꯤꯠꯇꯡꯉꯉꯥꯡꯦꯉ ꯇꯃꯦ ꯅꯨꯡꯉꯥꯏꯇꯕꯗꯨꯗ ꯑꯗꯨꯝ ꯇꯨꯝꯃꯦ
ꯕ꯭ꯔꯣꯒꯤꯗꯤꯩ ꯀꯩ ꯇꯤꯝꯗ ꯁꯞꯄꯣꯔꯠ ꯇꯧꯔꯤꯅꯣ
ꯑꯗꯒꯨꯝꯕꯗꯤ ꯂꯩꯥꯏ ꯁꯤꯗ ꯑꯩ ꯅꯦꯃꯥꯔꯕꯨꯗꯤ ꯈꯔ ꯄꯥꯝꯃꯦ ꯑꯥ ꯄ꯭ꯂꯦ ꯀꯣꯝꯗ ꯗꯦꯠ ꯇ꯭ꯋꯦꯟꯇꯤꯗ ꯂꯩ ꯃꯥꯜꯂ ꯃꯥꯒꯤ
ꯑꯣ ꯍꯣꯏꯗ ꯑꯃꯁꯨ ꯑꯃꯁꯨ ꯃꯌꯥꯝꯒꯤ ꯄꯨꯟꯅ ꯌꯦꯡꯃꯤꯟꯅꯕꯈꯩꯗ
ꯍꯣꯏ ꯕ꯭ꯔꯣꯗꯤ ꯀꯔꯝꯕꯗ ꯂꯩꯒꯦ ꯁꯞꯄꯣꯔꯠ
ꯎꯝ ꯁꯤꯃꯉꯩꯁꯨ ꯂꯩꯇꯦꯗ ꯍꯥꯏꯗꯤ ꯑꯗꯨꯝ ꯃꯌꯥꯝ ꯑꯣꯏ ꯄ꯭ꯂꯦꯌꯥꯔ ꯂꯣꯏ ꯅꯨꯡꯁꯤ ꯍꯥꯏꯇꯥꯔꯦꯅꯦ ꯃꯌꯥꯝ ꯑꯗꯨꯅ ꯑꯃꯁꯨ ꯑꯃꯁꯨ ꯑꯗꯨꯝ ꯑ ꯌꯦꯡ ꯍꯥꯏꯗꯤ ꯃꯌꯥꯝ ꯇꯧꯅꯔꯤꯕ ꯀꯨꯝꯍꯩꯗꯨꯗꯤ ꯄꯥꯝꯗꯦ ꯍꯥꯏꯇꯥꯔꯦ
ꯍꯣꯏ
ꯕ꯭ꯔꯣꯗꯤ ꯍꯧꯖꯤꯛꯀꯥꯟ ꯀꯃꯥꯏ ꯀꯃꯥꯏꯅ ꯇꯧꯔꯤꯒꯦ ꯅꯨꯡꯁꯥꯒ ꯁꯥꯕꯁꯤꯕꯨ ꯀꯃꯥꯏꯅ ꯇꯧꯔ ꯂꯦꯟꯕꯤꯔꯤꯒꯦ
ꯁꯨꯝ ꯂꯩꯔꯤꯗ ꯅꯨꯡꯁꯥ ꯁꯥ ꯗꯤ ꯅꯨꯡꯁꯥꯕꯨ ꯁꯥꯗ꯭ꯔꯦ
ꯑꯥ ꯁꯤꯒꯤ ꯀꯩꯅꯣꯁꯦ ꯈꯪꯕ꯭ꯔꯣ ꯁꯤꯒꯤꯗꯣ ꯑꯥ ꯇꯧꯕ ꯗꯦꯅꯤꯁꯇꯣ ꯈꯪꯅꯕ꯭ꯔꯣ ꯕ꯭ꯔꯣꯒꯤꯁꯦ
ꯗꯦꯅꯤꯁ ꯇꯨꯔꯥ ꯈꯪꯅꯗꯤꯌꯦ ꯈꯒꯕꯨꯗꯤ ꯄꯥꯎ ꯐꯥꯎꯅꯔꯝꯃꯤ
ꯑꯣ ꯃꯥ ꯒ꯭ꯔꯨꯞꯇ ꯅꯨꯡꯗ ꯃꯥꯗꫭ ꯃꯦꯁꯦꯖ ꯍꯦꯛ ꯊꯥꯔꯛꯏꯗꯅ
ꯑꯥ
ꯁꯅꯦ ꯈꯪꯗꯦꯅꯦ ꯑꯩꯁꯦ ꯕꯤꯠꯇꯠꯇ ꯂꯩꯔꯨꯗ꯭ꯔꯕꯅꯦ ꯃꯣꯏꯒꯤ ꯀꯨꯏ ꯀꯨꯏ ꯆꯪꯕꯁꯤꯗꯀꯣ ꯕ꯭ꯔꯣꯒꯤꯗꯤ ꯄꯦꯟꯗꯤꯡꯒꯨꯝꯕꯗꯤ ꯂꯩꯇ꯭ꯔꯣ
ꯑꯩꯁꯨ ꯈꯪꯗꯦ ꯁꯤ ꯍꯟꯗꯛ ꯈꯛ ꯀꯩꯅꯣ ꯇꯧꯕꯗ ꯉꯥꯏꯔꯤ
ꯑꯁ ꯌꯥꯝ ꯀꯨꯏ ꯀꯨꯏ ꯆꯪꯕꯅꯦ ꯑꯩ ꯃꯃꯥꯡ ꯍꯞꯇꯥꯗ ꯇꯧꯈ꯭ꯔꯦ
ꯑꯣ
ꯑꯗꯨꯒ ꯍꯟꯗꯛ ꯍꯞꯇꯥꯗ ꯀꯩꯅꯣ ꯇꯧꯕꯒꯤ ꯌꯥꯕ ꯈꯣꯠꯄꯒꯤ ꯑꯗꯨꯃꯥꯏꯅꯗꯤ ꯊꯣꯛꯂꯛꯑꯦ ꯑꯗꯨꯕꯨ ꯈꯪꯗꯦ ꯍꯧꯖꯤꯐꯥꯎ ꯆꯪꯗꯦ ꯑꯗꯨꯝ ꯄ꯭ꯔꯣꯁꯦꯁꯤꯡ ꯍꯥꯏꯅ ꯑꯃꯨꯛ ꯇꯧ ꯂꯩꯈꯔꯦ ꯈꯪꯗꯦ ꯉꯥꯏꯕꯩ ꯉꯥꯏꯕ ꯉꯥꯛꯇ ꯑꯣꯏ ꯃꯥꯒꯤ ꯀꯩꯅꯣꯁꯦ
ꯑꯣ ꯑꯩꯁꯨꯨ ꯁꯤꯅ ꯐꯥꯔꯁ ꯇꯥꯏꯝ
ꯑꯣ ꯈꯔꯗꯤ ꯇꯦꯛ ꯇꯦꯛ ꯁꯨꯝ ꯃꯇꯝ ꯂꯦꯟꯕꯒꯤꯕꯨꯗꯤ ꯌꯥ ꯌꯥꯕ ꯖꯥꯠ ꯃꯥꯒꯤ ꯋꯥꯁꯨ ꯋꯥꯗꯕ ꯍꯥꯏꯔꯒꯕꯨꯗꯤꯀꯣ
ꯍꯣꯏ
ꯕ꯭ꯔꫭꯗꯤ ꯀꯩ ꯂꯝꯗꯩ ꯑꯣꯏꯗꯣꯏꯅꯣ
ꯑ ꯀꯨꯝꯕꯤ ꯈꯪꯕ꯭ꯔꫭ
ꯈꯪꯉꯤ ꯈꯪꯉꯤ
ꯑꯣ ꯀꯨꯝꯕꯤꯗꯩ ꯈꯔ ꯍꯥꯏꯖꯜꯂꯒ ꯏꯊꯥꯏ ꯑꯅ ꯂꯩꯕꯗꯣ ꯑꯗꯨꯗꯒꯤ
ꯑꯣ
ꯕ꯭ꯔꯣꯗꯤ
ꯕꫭꯔꯗꯤ ꯑ ꯑꯩꯁꯤꯅ ꯀꯩꯅꯣ ꯈꯪꯕ꯭ꯔꯥ ꯏꯔꯣꯏ ꯁꯦꯝꯕꯗꯣ ꯈꯪꯕ꯭ꯔꯥ ꯖꯨꯗꯣ ꯖꯨ ꯀꯩꯀꯥ ꯂꯩꯕꯗꯣ ꯑꯗꯣꯝꯗ ꯑꯣꯏꯗꯣꯏꯅꯦ
ꯀꯩ ꯀꯩ ꯍꯣꯠꯅꯔꯤꯒꯦ ꯕ꯭ꯔꯣꯗꯤ
ꯑꯣ ꯍꯧꯖꯤꯛꯀꯥꯟꯗꯤ ꯁꯨꯝ ꯈꯪꯗꯦꯅꯦ ꯑꯦꯛꯖꯥꯝ ꯅꯨꯡꯖꯥꯝ ꯁꯨꯝ ꯈꯔꯗꯤ ꯊꯥꯔꯝꯃꯅꯤ ꯑꯗꯨꯒꯤ ꯁꯝ ꯁꯥꯏꯠꯇ ꯑꯗꯨꯃꯥꯏꯅ ꯁꯨꯝ ꯂꯩꯒꯦ ꯍꯥꯏꯇꯥꯔꯦ ꯁꯪꯕ ꯀꯥꯟꯗꯀꯣ ꯊꯣꯏꯗꯣꯛꯄꯗꯤ ꯌꯥꯝꯀꯟ ꯇꯧꯗ꯭ꯔꯦ
ꯎꯝ
ꯁꯦꯟꯇ꯭ꯔꯦꯜꯒꯤ ꯏꯛꯆꯥꯡ ꯀꯩꯀꯩ ꯊꯥꯏꯔꯣ
ꯑꯥ ꯑꯗꯨꯃꯥꯏꯅ ꯁꯨꯝ ꯊꯥꯁꯤꯔꯥꯟꯅ ꯁꯨꯝ ꯁ ꯁꯪꯕ ꯀꯥꯟꯗ ꯁꯨꯝ ꯇꯦꯛ ꯇꯦꯛꯇꯤ ꯇꯧꯁꯜꯂꯤ
ꯑꯣꯝ
ꯕ꯭ꯔꯣ ꯕꯣꯔꯁꯨ ꯊꯥꯕ꯭ꯔꯣ ꯀꯃꯥꯏꯅ ꯇꯧꯒꯦ
ꯑꯩ ꯑꯩꯁꯨ ꯍꯥꯟꯅ ꯊꯥꯔꯝꯃꯦ ꯍꯧꯖꯤꯛꯇꯤ ꯊꯥꯗ꯭ꯔꯦꯗ ꯕꯦꯡꯒꯤ ꯊꯕꯛ ꯑꯣꯏꯅ
ꯑ ꯀꯟꯅꯣ ꯒꯨꯝꯕꯒꯤꯔꯣ ꯀꯩ ꯍꯥꯏ ꯀꯩ ꯌꯦꯡꯒꯤꯅꯣ ꯕ꯭ꯔꯣ
ꯐꯤꯅꯣ ꯄꯦꯃꯦꯟꯅ ꯃꯣꯏ ꯁꯣꯝ ꯁꯦꯟꯇ꯭ꯔꯦꯜꯒꯤ ꯁꯣꯝ ꯃꯅꯤꯄꯨꯔꯗ ꯊꯥꯗꯔꯛꯄ ꯑꯣꯏ ꯃꯥꯜꯂꯦ
ꯑꯥ
ꯑꯗ ꯑꯣꯏꯅ ꯏꯁꯇꯥꯞ ꯑꯣꯏꯅ ꯄꯨꯔꯤ
ꯑꯣ ꯅꯨꯡꯉꯥꯏꯕ꯭ꯔꯣ ꯀꯃꯥꯏꯅ ꯇꯧꯒꯦ ꯑꯗꯨꯒꯤꯗꯤ ꯇꯥꯗꯤ ꯇꯥꯒ꯭ꯔꯒꯨꯝ ꯇꯧꯔꯦ ꯐꯤꯅꯣꯒꯤ ꯑꯗꯨꯝ ꯇꯦꯅꯨ ꯑꯗꯨꯝ ꯅꯨꯡꯉꯥꯏꯕ꯭ꯔꯣ ꯆꯥꯡꯆꯠ ꯑꯣꯏꯕ꯭ꯔꯣ ꯀꯃꯥꯏꯅ ꯇꯧ
ꯄ꯭ꯂꯦꯟ ꯅꯨꯡꯒꯤꯁꯦ ꯃꯣꯏ ꯁꯦꯟꯇ꯭ꯔꯦꯜꯅ ꯄꯤꯕꯅꯤꯅ ꯑꯩꯈꯣꯏꯁꯨ ꯍꯧꯕꯁꯦ ꯀꯨꯏꯗ꯭ꯔꯤꯑꯕ
ꯑꯥ
ꯑꯗꯣ ꯁꯤꯛꯁ ꯃꯟꯗꯤ ꯃꯣꯏ ꯇ꯭ꯔꯦꯅꯤꯡ ꯇꯧꯔꯒ ꯏꯁꯇꯥꯞ ꯄꯦ ꯁꯥꯅꯤ ꯍꯥꯏꯌꯦ ꯐꯨꯜ ꯄꯦꯗꯤ ꯀꯩꯅꯣ ꯇꯧꯗꯦ ꯇ꯭ꯔꯦꯅꯤꯡ ꯂꯣꯏꯕꯗꯩꯗꯤ ꯐꯨꯜ ꯄꯦ ꯁꯥꯅꯤ ꯍꯥꯏ
ꯑ ꯍꯧꯖꯤꯛ ꯇ꯭ꯔꯦꯟꯅꯤꯡ ꯃꯅꯨꯡ ꯑꯣꯏꯗꯣꯏꯅꯦꯕꯀꯣ
ꯑ ꯍꯧꯖꯤꯛ ꯇ꯭ꯔꯦꯟꯅꯤꯡ ꯃꯅꯨꯡ ꯑꯣꯢꯗꯣꯢꯅꯦ
ꯑꯣ ꯃꯣꯏꯁꯦ ꯇ꯭ꯔꯦꯅꯤꯡ ꯃꯅꯨꯡꯅ ꯀꯌꯥ ꯁꯥꯏꯅꯣ ꯑꯗꯨꯒ ꯀꯩꯅꯣꯅ ꯀꯃꯥꯏ ꯁꯨꯝ ꯆꯥꯎꯔꯥꯛꯄ ꯍꯥꯏꯔꯣꯅꯦ ꯕꯣꯅꯅꯥꯠꯁ ꯈꯟꯕ ꯍꯥꯏ ꯌꯥꯔꯒꯅꯤ
ꯄꯨ ꯀꯩꯅꯣ ꯇꯧꯔꯒ ꯄꯤꯌꯣꯟꯒ ꯁꯦꯀꯌꯨꯔꯤꯇꯤꯒ ꯃꯣꯏ ꯇ ꯇ꯭ꯋꯦꯟꯇꯤ ꯐꯥꯏꯚ ꯑꯣꯏꯌꯦꯕ ꯂꯤꯃꯤꯠꯁꯦ ꯑꯗꯨꯒ ꯑꯇꯩ ꯃꯦꯅꯦꯖꯔ ꯀꯩꯀꯩ ꯌꯥꯎꯗꯕꯤ ꯏꯁꯇꯥꯞꯁꯤꯡꯗꯨꯅ ꯇ꯭ꯋꯦꯟꯇꯤ ꯐꯥꯏꯚ ꯇꯨ ꯊꯥꯔꯇꯤ ꯐꯥꯏꯚ ꯑꯣꯏꯕ
ꯑꯥ
ꯃꯦꯅꯦꯖꯔ ꯀꯩꯀꯩꯗꯨꯗꯤ ꯇꯨ ꯊ꯭ꯔꯤ ꯑꯦꯜꯗ ꯌꯧꯈꯔꯦꯕ
ꯑꯥ
ꯑꯗꯨꯗꯨꯒꯤ ꯑꯩꯈꯣꯏꯒꯤꯗꯤ ꯏꯁꯇꯥꯐ ꯉꯥꯛꯇꯅꯦ ꯇ꯭ꯋꯦꯟꯇꯤ ꯐꯥꯏꯚ ꯇꯨ ꯊꯥꯔꯇꯤ ꯐꯥꯏꯚ ꯑꯣꯏꯕꯗꯨꯅꯤꯅ ꯇ꯭ꯋꯦꯟꯇꯤ ꯐꯥꯏꯚꯀꯤꯗꯣ ꯃꯣꯏ ꯇꯪꯈꯥꯏ ꯑꯣꯏꯅ ꯈ ꯄꯤꯅꯤꯅ ꯍꯥꯏ
ꯑꯣ ꯍꯧꯖꯤꯛꯐꯥꯎꯒꯤ ꯇ꯭ꯔꯦꯟꯅꯤꯡ ꯃꯅꯨꯡꯒꯤ ꯑꯣꯏꯅꯀꯣ
ꯍꯣꯏ
ꯑꯗꯨꯒ ꯕ꯭ꯔꯣꯒꯤ ꯀꯩꯅꯣꯁꯦ ꯕꯦꯡꯁꯦ ꯀꯩꯅꯣ ꯀꯥꯏ ꯀꯥꯏꯗ ꯂꯩꯒꯦ ꯍꯥꯏꯕꯗꯤ ꯍꯥꯏꯗꯤ ꯑꯦꯁ ꯕꯤ ꯑꯥꯏꯒꯤꯗꯤ ꯑꯩꯈꯣꯏꯒꯤ ꯑꯦꯝ ꯖꯤ ꯕꯦꯅ꯭ꯌꯨ ꯁ ꯑꯗꯨꯃꯥꯏꯅ ꯍꯦꯠ ꯂꯩꯗꯅ
ꯍꯣꯏ ꯑꯣꯗꯨ ꯕꯤꯁꯦꯝꯄꯨꯔ ꯗꯤꯁꯇ꯭ꯔꯤꯛꯀꯤꯗꯤ ꯑꯩꯈꯣꯏꯅ ꯀꯩꯅꯣ ꯇꯧꯔꯤꯁꯤꯅ ꯃꯦꯟ ꯭ꯕꯔꯥꯟꯁꯅꯦꯕ ꯃꯣꯏꯔꯥꯡ ꯂꯝꯈꯥꯏꯗꯣ ꯑꯗꯨꯒꯤꯗ ꯆꯨꯔꯆꯥꯟꯄꯨꯔꯣꯝ ꯆꯪꯕꯒꯤ ꯈꯤꯇꯪ ꯆꯪꯁꯤꯜꯂꯒ ꯂꯩ
ꯂꯩꯌꯦꯕꯀꯣ ꯑꯗꯨꯒ ꯁꯣꯝ ꯅꯥꯀꯟ ꯀꯂꯣꯝꯒꯤꯗꯤ ꯂꯩꯇꯕ꯭ꯔꯥ ꯏꯝꯐꯥꯜ ꯂꯣꯝꯒꯤꯗꯤ ꯀꯥꯏꯗ ꯑꯣꯏ
ꯈꯨꯔꯥꯏꯗ ꯈꯨꯔꯥꯏꯗ ꯑꯃ ꯂꯩ ꯍꯥꯏ
ꯄꯨꯔꯥꯏ ꯂꯩ ꯌꯥꯝ ꯌꯥꯝ ꯀꯅ ꯂꯩꯕ ꯑꯣꯏꯗꯣꯏ ꯑꯣꯏꯔꯣꯏꯗꯣꯏꯅꯦꯕꯕꯕꯥ
ꯍꯣꯏ ꯑꯗꯩ ꯂꯝꯂꯥꯏꯗ ꯑꯃꯒ ꯂꯩꯔꯦ ꯑꯗ ꯊꯧꯕꯥꯜꯣ ꯌꯗ ꯑꯃꯒ
ꯑꯣ ꯌꯥꯝ ꯀꯟ ꯃꯁꯤꯡ ꯌꯥꯝꯗ꯭ꯔꯤꯑꯀꯣ
ꯍꯣꯏ
ꯎꯝ ꯋꯥꯋꯥꯛꯀꯤꯡ ꯑꯋꯥꯔꯗꯤ ꯑꯗꯨꯝ ꯁꯥꯡꯕ꯭ꯔꯣ ꯅꯠꯇ꯭ꯔꯒ ꯑꯗꯨꯝ ꯅꯃꯦ ꯑꯗꯨꯝ ꯃꯥꯟꯅꯕ ꯑꯇꯩꯒꯗꯤ ꯅꯥꯏꯟ ꯇꯨ ꯑꯗꯨꯝ ꯐꯣꯔ ꯐꯥꯏꯚ ꯁꯤꯛ ꯁꯨꯃꯥꯏꯅ ꯑꯣꯏꯅꯩ
ꯅꯥꯏꯟ ꯇꯨ ꯐꯣꯔ ꯑꯦ ꯄꯤ ꯁꯣꯏ
ꯑꯣ ꯑꯗꯨꯣ ꯃꯤ ꯅꯨꯡ ꯑꯗꯨꯝ ꯂꯥꯛꯊꯣꯛ ꯂꯥꯛꯁꯤꯟ ꯇꯧꯕ꯭ꯔꯣ ꯑꯗꯨꯝ ꯀꯆ ꯑꯃ ꯂꯥꯛꯄ ꯂꯩꯗꯅ
ꯍꯣꯏ ꯂꯥꯛꯑ ꯀꯁ ꯃ ꯑꯗꯨꯝ
ꯑ ꯕ꯭ꯔꯣꯅ ꯀꯩ ꯁꯦꯛꯁꯟꯗ ꯂꯩꯔꯤꯅꯣ
ꯑꯦꯀꯥꯥꯎꯇꯤꯗ
ꯑꯣ ꯑꯗꯨꯝ ꯀꯃꯥꯏꯅ ꯇꯧꯋꯦꯁꯨ ꯑꯦꯀꯥꯎꯟꯇꯦꯟꯁꯦ ꯄꯥꯝꯗꯤ ꯄꯥꯝꯃꯦꯕꯀꯣ
ꯍꯀꯟ ꯇꯦꯟꯖꯦꯁ ꯏꯁꯇꯥꯐꯁꯤꯡꯤ ꯄ꯭ꯔꯣꯕ꯭ꯂꯦꯝꯗꯤ ꯀꯝꯄ꯭ꯂꯦꯟ ꯇꯧꯕ ꯉꯥꯛꯇꯅꯦꯁꯨ
ꯑ ꯍꯥꯏꯗꯤ ꯀꯩꯅꯣꯅꯤꯅ ꯆꯠ ꯀꯩꯅꯣꯒꯤ ꯃꯇꯥꯡꯗꯤ ꯑꯗꯨꯝ ꯑꯣꯏꯔꯝꯃꯅꯤ ꯇꯣꯂꯣꯞꯀꯤ ꯃꯇꯥꯡ ꯑꯃꯗꯤ ꯑꯗꯨꯝ ꯍꯥꯏꯅꯔꯝꯃꯅꯤ
ꯑꯥ ꯍꯥꯏꯗꯤ ꯍꯥꯏꯅꯔꯦ ꯑꯗꯒꯤ ꯏꯁꯇꯥꯞ ꯀꯁꯇꯃꯔ ꯏꯁꯇꯥꯞ ꯂꯥꯛꯄꯁꯤꯡꯁꯦ
ꯑꯥ
ꯇꯣꯉꯥꯟꯅ ꯂꯥꯛꯄꯁꯤꯡ ꯃꯣꯏꯁꯦ ꯐꯣꯟꯗ ꯑꯣꯟꯂꯥꯏꯟꯗ ꯍꯥꯡꯅꯕꯁꯦ ꯑꯅꯝꯕꯅ ꯍꯥꯡꯅꯕ ꯌꯥꯎꯋꯦꯕ ꯃꯌꯨꯝ ꯃꯌꯨꯝꯗ ꯍꯥꯏꯗꯤ ꯑꯩꯈꯣꯏꯒꯤ ꯍꯈꯣꯏꯒꯤ ꯕ꯭ꯔꯥꯟꯁꯦ ꯍꯥꯡꯗ꯭ꯔꯤꯉꯩꯗ ꯍꯥꯟꯅ ꯍꯥꯡꯉꯝꯕ
ꯑꯥ
ꯑꯗꯨ ꯀꯝꯄ꯭ꯂꯦꯟ ꯇꯧꯈꯣꯏ
ꯑꯣ ꯕ꯭ꯔꯣꯒꯤ ꯑꯗꯨꯗꯤ ꯃꯦꯟꯒꯤ ꯑꯣꯏꯅ ꯊꯕꯛꯇꯤ ꯗꯦꯜꯂꯤꯒꯤ ꯑꯣꯏꯅ ꯇꯧꯕꯗꯤ ꯀꯩ ꯀꯩꯅꯣ ꯑꯌꯥꯝꯕꯗꯤ ꯇꯧꯋꯗꯤ ꯍꯧꯖꯤꯛꯀꯤ ꯀꯁꯇꯃꯔꯗꯨꯒꯤ ꯑꯃ ꯂꯩꯔꯦꯗꯅ ꯑꯇꯣꯞꯄ ꯄꯩꯁꯥ ꯅꯨꯡꯁꯥꯗꯤ ꯊꯤꯗꯣꯛ ꯐꯤꯖꯤꯟ ꯑꯗꯨꯝꯕꯁꯨ ꯑꯗꯨꯝ ꯌꯥꯎꯕ꯭ꯔꯥ
ꯀꯔꯌꯥ
ꯍꯥꯏꯗꯤ ꯑꯦꯕꯣꯒꯤ ꯊꯕꯛꯁꯦ ꯍꯧꯖꯤꯛ ꯕꯣꯅꯥꯏ ꯀꯁꯇꯃꯔ ꯀꯩꯀꯥ ꯍꯧꯖꯤꯛꯀꯤ ꯑꯦꯀꯥꯎꯟ ꯍꯥꯡꯕꯩꯗꯧꯃ ꯂꯩꯔꯦꯗꯅ
ꯑꯥ
ꯑꯗꯨꯒ ꯑꯇꯣꯞꯄ ꯍꯥꯏꯗꯤ ꯀꯩꯀꯩ ꯍꯥꯏꯗꯤ ꯕ꯭ꯔꯣꯟꯅ ꯅꯣꯡꯃꯅ ꯇꯧꯕ ꯗꯦ ꯇꯨ ꯗꯦ ꯑꯦꯛꯇꯤꯚꯤꯇꯤ ꯍꯥꯏꯒꯗ꯭ꯔꯥ ꯍꯥꯏꯗꯤ ꯁꯨꯝ ꯑꯩꯈꯣꯏꯁꯨ ꯈꯪꯍꯧꯕ ꯌꯥꯏꯗꯅ
ꯍꯣꯏ ꯑꯗꯨꯝ ꯑꯦꯀꯥꯎꯟ ꯍꯥꯡꯕꯒꯨꯝꯕ ꯋꯥꯁꯤꯦ ꯇꯧꯕꯒꯨꯝꯕ ꯄꯩꯁꯥ ꯇ꯭ꯔꯥꯟꯁꯦꯛꯁꯟ ꯇꯧꯕ ꯑꯗꯨꯒꯨꯝꯕ ꯉꯥꯛꯇꯅꯤ ꯑꯇꯩꯕꯨꯗꯤ ꯀꯩꯁꯨ ꯀꯩꯅꯣ ꯇꯧꯁꯤ
ꯑꯣ ꯀꯩꯅꯣꯒꯨꯝꯕ ꯍꯥꯏꯗꯤ ꯕꯦꯡ ꯄꯥꯁꯕꯨꯛꯀꯨꯝꯕ
ꯍꯣꯏ ꯄꯥꯁꯕꯨ ꯀꯥꯖꯦ ꯇꯧꯕꯒꯨꯝꯕ ꯑꯗꯒꯤ ꯏꯁꯇꯦꯠꯃꯦꯟ ꯆꯤꯡꯊꯣꯛꯄꯒꯨꯝꯕ ꯑꯗꯒꯤ ꯄꯩꯁꯥ ꯇꯧꯕꯒꯨꯝꯕ ꯑꯗꯨꯒꯨꯝꯕ ꯈꯛꯇꯅꯤ
ꯇꯤꯌꯥꯔꯤꯁꯦ ꯁꯥꯕꯀꯣ
ꯍ
ꯑꯣ ꯀꯌꯥꯝ ꯀꯏꯔꯒꯦ ꯕ꯭ꯔꯣꯗꯤ ꯌꯥꯎꯕ
ꯍꯟꯗꯛ ꯈꯛꯇꯪ ꯀꯩꯅꯣ ꯇꯧꯕꯗ ꯉꯥꯏꯔꯤꯦ ꯃꯦꯒꯤ ꯗꯦꯠ ꯇ꯭ꯋꯦꯟꯇꯤ ꯑꯩꯠꯇꯣ
ꯑꯥ
ꯑꯗꯨꯗꯒꯤ ꯍꯧꯕꯅꯦ ꯑꯩꯈꯣꯏꯒꯤ ꯄꯨꯂꯞꯅꯦ
ꯍꯥꯏꯗꯤ ꯃꯣꯏꯒꯤ ꯆꯪꯕꯒꯤ ꯍꯥꯏꯗꯤ ꯁꯦꯟꯇ꯭ꯔꯦꯜꯅꯤꯅ ꯑꯦꯛꯖꯥꯝ ꯋꯛꯖꯥꯝꯁꯨ ꯌꯥꯝꯝ ꯊꯥꯅꯩꯗꯅꯀꯣ
ꯍ
ꯑꯣ ꯒꯣ ꯑꯩꯒꯤꯗꯤ ꯑꯗꯨꯝ ꯑꯦꯛꯖꯥꯝ ꯇꯧꯔ ꯆꯪꯉꯦ ꯅꯠꯇ꯭ꯔꯒ ꯏꯟꯇꯔꯚꯤꯌꯨꯃꯥꯏꯅ ꯐꯝꯕ꯭ꯔꯥ
ꯑꯦꯛꯖꯥꯝ ꯑꯦꯛꯖꯥꯝ ꯍꯥꯟꯅ ꯀꯩꯅꯣ ꯇꯧꯔꯦ ꯑꯩꯈꯣꯏ ꯑꯗꯨꯅ
ꯍꯥꯏꯗꯤ ꯀ ꯀ ꯑꯖꯃꯥꯟ ꯍꯥꯏꯥꯏꯕ ꯀꯣ
ꯍ
ꯑꯣ ꯂꯨꯕ꯭ꯔꯣ ꯂꯥꯏꯕ꯭ꯔꯣ ꯀꯣꯍꯥꯏ ꯇꯧ ꯀꯖ ꯌꯥꯝꯗꯦ
ꯨ ꯑꯣꯏꯗꯦ ꯑꯗꯨꯝ
ꯀꯩꯅꯣ ꯀꯩꯅꯣꯒꯕ ꯑꯗꯨꯝ ꯌꯥꯎꯔꯦꯩꯅ ꯀ꯭ꯟꯁꯀꯨꯝꯕ ꯔꯤꯖꯅꯤꯡꯒꯕ ꯑꯗꯨꯝ ꯇꯧꯔꯦ ꯏꯪꯂꯤꯁ ꯇ
ꯑꯥ ꯑꯗꯨꯒꯨꯝꯕꯗ ꯉꯥꯛꯇ ꯑꯣꯏꯅ ꯀꯩꯅꯣ ꯇꯧꯋꯤ ꯍꯥꯏꯗꯤ ꯑꯩꯣꯏ ꯃꯅꯤꯄꯨꯔꯗ ꯁꯦꯝꯕ ꯀꯣꯏꯁꯟ ꯅꯠꯇꯕꯅꯤꯅ
ꯑꯥ
ꯁꯨꯝ ꯁꯦꯟꯇ꯭ꯔꯦꯜꯅ ꯄꯤꯊꯔꯛꯄꯅꯤꯅ ꯀꯣꯏꯁꯟꯁꯤꯡꯁꯦ ꯀꯗꯤ ꯀ ꯀꯣ ꯈ ꯂꯩꯈꯦ ꯃꯣꯏ ꯀꯣꯏꯁꯥ ꯗꯣ
ꯑꯣ ꯌꯥꯝ ꯐꯩꯅꯦ ꯑꯗꯨꯗꯤ ꯕ꯭ꯔꯣꯗꯤꯅꯨꯡꯉꯥꯏ ꯑꯗꯨꯗꯤꯉꯥꯏꯅꯨꯡꯥꯏ ꯅꯣꯡꯉꯥꯜꯂꯤꯕ꯭ꯔꯣ ꯊꯕꯛꯁꯦ ꯑꯗꯨꯝ
ꯎꯝ ꯈꯔꯗꯤ ꯑꯗꯨꯝ ꯉꯕꯤꯔ ꯎꯝ
ꯕ꯭ꯔꯣꯒꯤꯗꯣ ꯐꯤꯅꯣ ꯕꯦꯡ ꯍꯥꯏꯕꯀꯣ ꯑꯣ ꯀꯩꯅꯣꯒꯨꯝꯕ ꯑꯗꯨꯝ ꯍꯥꯏꯗꯤ ꯕꯦꯡ ꯑꯦꯀꯥꯎꯟꯒꯨꯝꯕ ꯍꯥꯡꯕꯩꯗꯤꯕ꯭ꯔꯣꯗ ꯀꯩꯅꯣ ꯀꯌꯥ ꯀꯩ ꯆꯪꯉꯦ ꯍꯥꯏꯗꯤ ꯖꯦꯔꯣ ꯕꯦꯂꯦꯟꯁ ꯀꯨꯝꯕ ꯍꯥꯡꯕꯒꯤ ꯐꯦꯁꯤꯂꯤꯇꯤꯒꯨꯝꯕꯒꯗꯤ ꯂꯩꯕ꯭ꯔꯥ
ꯑ ꯖꯦꯔꯣ ꯕꯦꯂꯦꯟꯁꯀꯤꯁꯨ ꯂꯩꯕꯨꯗꯤ ꯂꯩ
ꯑꯥ
ꯑꯗꯣ ꯖꯦꯔꯣ ꯕꯦꯂꯦꯟꯁꯇ ꯍꯥꯡꯕꯁꯦ ꯁꯤꯖꯤꯟꯅꯕ ꯀꯥꯟꯗꯗꯤ ꯅꯨꯡꯉꯥꯏꯇꯦꯕ ꯍꯥꯏꯗꯤ ꯇ꯭ꯔꯥꯟꯁꯦꯛꯁꯟ ꯁꯥꯟꯅꯔꯀꯥꯟꯗ ꯖꯤꯄꯦꯗ ꯇ꯭ꯔꯥꯟꯁꯦꯛꯁꯟ ꯁꯥꯟꯅꯕꯁꯦ
ꯑꯥ
ꯇ꯭ꯋꯦꯟꯇꯤ ꯐꯥꯏꯚ ꯀꯦꯗꯒꯤ ꯍꯦꯟꯅ ꯂꯤꯃꯤꯠꯁꯦ ꯃꯣꯏ ꯄꯤꯌꯦꯕ
ꯑꯥ
ꯑꯗꯨꯒ ꯖꯦꯔꯣ ꯕꯦꯂꯦꯟꯁ ꯅꯠꯇꯕꯁꯤꯅ ꯅꯣꯡꯃꯗ ꯊ꯭ꯔꯤ ꯑꯦꯜ ꯂꯣꯝꯗ ꯑꯣꯏꯅ ꯇ꯭ꯔꯥꯟꯖꯦꯛꯁꯟꯁꯦ ꯁꯥꯟꯅꯕ ꯌꯥꯕ
ꯑꯣ ꯑꯣ ꯕꯤꯖꯦꯔꯣꯏꯒꯤꯅꯤꯅ ꯑꯗꯨꯝ ꯈꯔ ꯃꯥꯅ ꯂꯤꯃꯤꯠꯁꯦ ꯍꯟꯊꯩꯑꯦ ꯍꯥꯏꯇꯥꯔꯦꯅꯦꯀꯣ
ꯍꯣꯏ
ꯑꯣ ꯑꯩ ꯁꯨꯝ ꯍꯪꯍꯧꯔꯤꯅꯤ ꯍꯥꯏꯗꯤ ꯕ꯭ꯔꯣꯅ ꯀꯩꯅꯣꯒꯤ ꯁꯨꯝ ꯂꯩꯕꯅꯤꯅ ꯌꯥꯏꯅꯀꯣ
ꯍꯣꯏ ꯌꯥꯏ ꯑꯗꯒꯤ ꯃꯣꯏꯒꯤ ꯍꯦꯛ ꯑꯦꯀꯥꯎꯟ ꯍꯥꯡꯕꯒꯀ ꯇꯨ ꯀꯦꯕꯅꯦꯕ ꯑꯦꯀꯥꯎꯟ ꯍꯥꯡꯉꯤꯁꯦ
ꯑꯥ
ꯍꯦꯛ ꯍꯥꯡꯕꯒ ꯃꯣꯏꯒꯤꯁꯦ ꯑ ꯀꯩꯅꯣꯒꯤ ꯑ ꯋꯥꯟ ꯏꯌꯥꯔꯒꯤ ꯆꯔꯖꯦ
ꯑꯥ
ꯦꯝ ꯆꯥꯔꯖ ꯀꯛꯄꯗꯣ ꯑꯦꯁ ꯕꯤ ꯑꯥꯏꯒꯤꯁꯨ ꯀꯥꯏꯗꯅ ꯋꯥꯟ ꯏꯌꯔꯒꯤ ꯑꯃꯨꯛ
ꯑꯥ ꯀꯥꯛꯏ ꯀꯥꯛꯏ
ꯑ ꯑꯗꯣ ꯑꯩꯈꯣꯏꯒꯤꯅ ꯑꯃꯨꯛ ꯍꯦꯛ ꯍꯥꯡꯕꯒ ꯑꯗꯨꯝ ꯐꯣꯔ ꯅꯥꯏꯟ ꯅꯥꯏꯟꯗ ꯑꯗꯨꯝ ꯀꯛꯑꯦꯕ
ꯑꯣ ꯑꯗꯨꯝ ꯀꯩꯅꯣ ꯇꯧꯗꯔ꯭ꯤ ꯀꯥꯟꯗ ꯃꯥꯒꯤ ꯗꯤꯄꯣꯖꯤꯠ ꯇꯧ ꯉꯥꯏꯗ ꯗꯤꯄꯣꯖꯤꯠ ꯇꯧꯔꯛꯄꯩ ꯃꯇꯝꯗꯨꯗ ꯑꯣꯏꯗꯣꯏꯔꯥ
ꯑꯗꯣ ꯗꯤꯄꯣꯖꯤꯠ ꯇꯧꯕꯒ ꯑꯦꯀꯥꯎꯟꯁꯦ ꯍꯦꯛ ꯍꯥꯡꯕ ꯂꯣꯏꯕꯒ ꯑꯣꯛꯇꯣ ꯑꯗꯨꯝ ꯀꯛꯆꯈ꯭ꯔꯦ ꯃꯣꯏꯒꯤꯗꯤ
ꯑꯥ
ꯑꯗꯨꯗꯨꯒ ꯀꯩꯅꯣꯒ ꯑꯩꯈꯣꯏꯒꯤꯅ ꯑꯦ ꯇꯤ ꯑꯦꯝꯒ ꯄꯥꯁꯕꯨꯛꯀꯁꯤ ꯑꯃꯨꯛ ꯈꯨꯗꯛꯇ ꯑꯗꯨꯝ ꯄꯤꯌꯦꯕꯥ ꯄꯥꯁꯕꯨꯛ ꯅ ꯇꯣꯏꯇꯤ
ꯑꯥ
ꯗꯦꯕꯤꯠ ꯀꯥꯔꯠꯁꯤꯅ ꯑꯗꯨꯝ ꯈꯨꯗꯛꯇ ꯑꯗꯨꯝ ꯑꯦꯛꯇꯤꯚꯦꯠ ꯇꯧꯔꯄꯤꯌꯦꯕ ꯑꯩꯈꯣꯏꯅ
ꯑꯣ ꯑꯗꯨꯝ ꯑꯣꯟꯂꯥꯏꯟꯗ ꯍꯥꯡꯕꯁꯦ ꯑꯗꯨꯝ ꯀꯩꯅꯣ ꯇꯧꯕ ꯃꯁꯥꯁꯦ ꯑꯗꯨꯝ ꯕꯦꯡꯗ ꯑꯃꯨꯛ ꯂꯥꯛꯀꯗ꯭ꯔꯥ ꯅꯠꯇ꯭ꯔꯒ ꯍꯥꯏꯗꯤ ꯑꯗꯨꯝ ꯑꯣꯟꯂꯥꯏꯟꯗ ꯑꯗꯨꯝ ꯂꯣꯏꯁꯤꯟꯅꯕ ꯑꯗꯨꯝ ꯌꯥꯕ꯭ꯔꯥ ꯅꯠꯇ꯭ꯔꯒ
ꯑꯣꯟꯂꯥꯏꯟꯗ ꯑꯗꯨꯝ ꯂꯣꯏꯁꯟꯅꯕꯕꯨ ꯌꯥꯏ ꯑꯗꯨꯒ ꯍꯌꯦꯡ ꯃꯣꯏꯒꯤꯁꯤ ꯀꯩꯅꯣ ꯇꯧꯒ ꯒꯦꯝ ꯒꯨꯝꯕ ꯁꯤꯖꯤꯟꯅ ꯁꯤ ꯌꯥꯗꯦꯕ ꯁꯤꯒꯤ ꯕꯦꯝꯁꯤꯅꯃꯨꯛ
ꯑꯥ
ꯂꯤ ꯐ꯭ꯔꯦꯁ ꯇꯥꯏꯑꯕ ꯍꯦꯛꯇ ꯕ꯭ꯂꯣꯛ ꯍꯦꯛꯇ ꯆꯥꯏꯑꯕ ꯑꯣꯟꯂꯥꯏꯟ ꯒꯦꯝꯒꯨꯝꯗ ꯁꯥꯟꯅꯕ ꯇ꯭ꯔꯦꯅꯤꯡꯒꯨꯝꯗ ꯁꯥꯟꯅꯕꯅꯦ
ꯑ ꯇꯔꯦꯗꯤꯡ ꯍꯥꯏ ꯁꯦ ꯂꯩꯗꯅ ꯍꯥꯏꯗꯤ ꯑꯗꯨꯒꯨꯝꯕ ꯏꯁꯇꯣꯛ ꯃꯥꯔꯀꯦꯠꯀꯤ ꯅꯠꯇꯕ ꯑꯇꯣꯞꯄꯁꯨ ꯃꯌꯥꯝ ꯂꯩꯗꯅ ꯎꯝ ꯑꯊꯨꯝꯕ ꯑꯣꯏꯗ ꯅꯠꯇ꯭ꯔꯒ ꯍꯥꯏꯗꯤ ꯇ꯭ꯔꯦꯗꯤꯡ ꯍꯥꯏꯔꯒ ꯑꯩꯈꯣꯏꯒꯤ ꯏꯁ꯭ꯇꯣꯛ ꯃꯥꯔꯀꯦꯠ ꯀꯩꯀꯥ ꯁꯨꯝ ꯄꯨꯂꯞ ꯆꯤꯡꯕ
ꯑꯗ ꯑꯗꯨꯗ ꯄꯨꯜꯂꯞꯁꯤꯡꯦ ꯒꯦꯝ ꯂꯣꯝꯒꯤ ꯁꯔꯨꯛꯁꯦ ꯃꯃꯥ ꯁꯤꯖꯤꯟꯅꯕꯁꯨ ꯌꯥꯗ꯭ꯔꯦ ꯍꯥꯏꯗꯤ ꯑꯩꯅ ꯒꯦꯝ ꯁꯥꯟꯅꯔꯒ ꯕ꯭ꯔꯣꯗ ꯄꯩꯁꯥ ꯇ꯭ꯔꯥꯟꯁꯐꯔ ꯇꯧꯔꯛꯑꯅꯤꯗꯅ
ꯑꯥ
ꯑꯗꯨꯒ ꯕ꯭ꯔꯣ ꯕ꯭ꯔꯣꯅ ꯍꯧꯖꯤꯛꯀꯤ ꯑꯦꯀꯥꯎꯟꯁꯦ ꯄꯥꯏꯔꯝꯕ ꯇꯥꯔꯒꯗꯤ ꯕ꯭ꯔꯣꯁꯤꯁꯨ ꯑꯗꯨꯝ ꯂꯣꯛ ꯑꯗꯨꯝ ꯆꯥꯏꯑꯕ